ꯇꯥꯕ꯭ꯔꯣ
ꯑ ꯂꯥꯛꯑꯣ
ꯍꯜꯂꯣ
ꯍꯜꯂꯣ ꯇꯥꯕ꯭ꯔꯣ ꯇꯥꯕ꯭ꯔꯣ ꯑꯃꯨꯛꯀꯥ ꯇꯥꯗꯕ꯭ꯔꯣ ꯍꯜꯂꯣ ꯇꯥꯏꯌꯦ
ꯍꯜꯂꯣ
ꯇꯥꯢꯌꯦ
ꯇꯥꯏꯌꯦ
ꯍꯣꯏ
ꯑꯩꯒꯤ ꯈꯣꯟꯖꯦꯜ ꯇꯥꯗꯕ꯭ꯔꯣ ꯅꯦꯠꯋꯥꯛ ꯅꯨꯡꯉꯥꯏꯇꯕ ꯖꯥꯠꯅꯤꯅꯦ
ꯅꯦꯠꯋꯥꯛꯁꯤ
ꯌꯥꯝ ꯊꯦꯡꯅ ꯌꯥꯝ ꯇꯞꯅ ꯇꯥꯕ ꯃꯥꯜꯂꯦꯅꯦ ꯗꯨ꯭ꯌꯇꯤ ꯆꯠꯇꯕ꯭ꯔꯣ
ꯅꯨꯡꯉꯥꯏꯇꯦꯅꯦ ꯍꯧꯒꯠꯇ꯭ꯔꯤꯕꯣ ꯔꯤꯕꯣ
ꯍꯧꯒꯠꯂꯦ ꯆꯥꯛ ꯢꯟꯖꯥꯡ ꯊꯣꯡꯉꯦ ꯂꯩꯁꯥꯕꯤꯁꯤꯡ ꯂꯩꯇꯕꯅꯤꯅ ꯑꯩ ꯑꯣꯏꯅ ꯊꯣꯡꯉꯦ
ꯀꯔꯤ
ꯂꯩꯁꯥꯕꯤꯁꯤꯡ ꯂꯩꯇꯕꯅꯤꯅ ꯑꯩ ꯑꯣꯏꯅ ꯊꯣꯡꯈ꯭ꯔꯦ ꯇꯟꯁꯨ ꯇꯟꯅ ꯎꯄꯥꯏ ꯂꯩ ꯇ꯭ꯔꯦꯂꯤ
ꯑꯣ ꯀꯩꯅꯣꯗꯤ ꯀꯩ ꯏꯟꯖꯥꯡ ꯊꯣꯡꯉꯤꯅꯣ
ꯀꯩꯉꯣꯗꯤ ꯈꯪꯗꯦ ꯃꯃꯤꯡ ꯈꯪꯗꯦ ꯃꯃꯤꯡ ꯈꯪꯗꯦ ꯍꯥꯏꯕ ꯏꯔꯣꯟꯕ ꯇꯧꯒꯦ ꯇꯧꯋꯦ ꯑꯂꯨꯒ
ꯑꯗꯨꯅ ꯃꯃꯤꯡ ꯈꯪꯗꯕ ꯀꯩꯅꯣ ꯆꯥꯒꯅꯨ ꯍꯣꯏ ꯀꯤꯗ꯭ꯔꯣ
ꯃꯩꯇꯩꯂꯣꯟꯗꯥ ꯍꯥꯏꯕ ꯍꯩꯇꯕ
ꯑꯣ ꯍꯣꯏ ꯍꯧꯖꯤꯛ ꯍꯧꯖꯤꯛꯇꯤ ꯁꯦꯡ ꯁꯦꯡ ꯇꯥꯔꯦ ꯅꯪ ꯀꯃꯥꯏꯟ ꯄꯥꯏꯔꯤꯅꯣ
ꯑꯩ ꯑꯩꯁꯦ ꯉꯁꯥꯏ ꯌꯦꯠꯇꯥ ꯄꯥꯏꯕꯅꯦꯕꯀꯣ ꯍꯧꯖꯤꯛ ꯑꯣꯏꯅꯥꯗ ꯄꯥꯏꯌꯦ
ꯍꯥꯥ
ꯉꯁꯥꯏ ꯑꯩ ꯌꯦꯠꯇꯥ ꯄꯥꯏꯔꯝꯕꯗꯣ ꯍꯧꯖꯤꯛ ꯑꯣꯏꯅꯥꯅ ꯄꯥꯏꯕ ꯑꯗꯨꯒꯤ ꯑꯣꯏꯔꯝꯒꯅꯤ
ꯑꯣ ꯀꯩꯒꯤꯅꯣ ꯅꯪꯒꯤ ꯈꯣꯟꯖꯦꯜꯁꯦ ꯌꯥꯝ ꯄꯤꯛ ꯄꯤꯛꯅ ꯇꯥꯏꯅꯦ
ꯍꯣꯏ ꯑꯗꯨꯝꯃꯥꯏ ꯍꯥꯏꯌꯦ ꯀꯩꯅꯣꯁꯨ ꯒꯩꯔꯨꯗꯨꯁꯨ
ꯉꯁꯤ ꯀꯥꯏ ꯆꯠꯇꯧ ꯂꯩꯒꯦ
ꯉꯁꯤꯁꯦ ꯕꯖꯥꯔꯗ ꯑꯃꯥꯔꯛ ꯍꯥꯏꯒꯠꯀꯥꯅꯤ ꯑꯗꯨꯒꯥ
ꯄꯨꯡ ꯀꯌꯥꯗꯅꯣ
ꯈꯪꯗꯦ ꯄꯨꯡꯗꯤ ꯈꯪꯗꯦ ꯊꯕꯛ ꯑꯃꯈꯛꯇꯪꯅꯤꯅ ꯑꯦꯌꯥꯔ ꯕꯠ ꯂꯧꯔꯛꯑꯣꯅ ꯈꯪꯗꯦ ꯄꯨꯡ ꯀꯌꯥꯗꯅꯣ
ꯄꯨꯡ ꯀꯌꯥ ꯆꯠ ꯄꯨꯡ ꯀꯌꯥ ꯆꯠꯀꯦ ꯍꯥꯏꯅꯣ
ꯈꯪꯗꯦꯕ
ꯑꯣ
ꯗꯤꯌ꯭ꯨꯇꯤ ꯂꯩꯇ꯭ꯔꯥꯕꯣ
ꯇꯦꯕꯥ ꯗꯤꯌ꯭ꯨꯇꯤ ꯂꯩ ꯎꯔꯤꯄꯣꯛꯂꯥ ꯆꯠꯁꯤꯔꯣ ꯎꯔꯤꯄꯣꯛꯗ ꯆꯠꯁꯤꯔꯣ
ꯎꯔꯤꯄꯣꯛꯇꯥ
ꯑꯦ ꯊꯕꯛ ꯑꯃ ꯆꯠꯁꯤꯔꯣ
ꯀꯩ ꯊꯕꯛꯅꯣ ꯍꯥꯏꯁꯤꯕꯣ ꯀꯩ ꯊꯕꯛꯅꯣ
ꯈꯪꯗꯦ ꯍꯣꯔꯦꯟ ꯈꯪꯒꯅꯤ
ꯌꯥꯏꯗ ꯀꯩꯁꯨ ꯀꯥꯏꯗꯦ
ꯄꯨꯡ ꯍꯧꯖꯤꯛ ꯄꯨꯡ ꯀꯌꯥ ꯇꯥꯔꯦ ꯄꯨꯡ ꯃꯥꯄꯜ ꯃꯈꯥꯏ ꯑꯗꯥꯏꯗ ꯆꯠꯁꯤꯔꯣ
ꯅꯪ ꯗꯤꯌ꯭ꯨꯇꯤ ꯂꯣꯏꯔꯥꯕꯣ
ꯗꯤꯌ꯭ꯨꯇꯤ ꯂꯣꯏꯗ꯭ꯔꯤ ꯍꯣꯔꯦꯟ ꯀꯩꯅꯣꯗꯅꯦ ꯄꯨꯡ ꯑꯅꯤꯗꯥ
ꯎꯝ ꯌꯥꯏ ꯀꯩꯁꯨ ꯀꯥꯏꯗꯦ ꯀꯔꯤ ꯊꯕꯛꯅꯣ ꯑꯥ
ꯆꯥꯛ ꯆꯥꯗ꯭ꯔꯤꯕꯣ
ꯆꯥꯗ꯭ꯔꯤ ꯍꯧꯖꯤꯛꯇꯥ ꯊꯣꯡꯗꯥ ꯑꯗꯨꯝ ꯉꯥꯏꯔꯦ ꯊꯣꯡ ꯂꯣꯏꯔꯦ ꯑꯗꯨꯝ ꯉꯥꯏꯔꯦ
ꯆꯥꯊꯣꯛꯈ꯭ꯔꯣ ꯑꯩꯁꯨ ꯆꯥꯗ꯭ꯔꯤꯌꯦ ꯆꯥꯊꯣꯛꯑꯥꯒ ꯀꯩꯅꯣꯝ ꯌꯦꯡꯉꯨꯁꯦ
ꯀꯩꯅꯣꯕ ꯕꯖꯥꯔꯗꯥꯔꯣ
ꯕꯖꯥꯔꯗꯥ ꯆꯠꯇꯣꯏꯅꯤ ꯍꯣꯏ
ꯉꯥꯛꯇꯪꯅꯤꯗꯥ ꯀꯨꯏꯔꯣꯏꯗꯥ
ꯍꯣꯏ ꯍꯣꯏ
ꯅꯪ ꯀꯩ ꯂꯩꯗꯣꯏꯅꯣ ꯄꯣꯠ ꯂꯩꯗꯣꯏꯔꯣ
ꯀꯩꯅꯣꯒꯤ ꯈꯨꯟꯒꯤ ꯑꯉꯥꯡꯁꯤꯡ ꯈꯨꯟ ꯒꯤ ꯑꯉꯥꯡꯖꯤꯡꯒꯤ ꯑꯦꯌꯥꯔꯕꯥꯠ ꯂꯧꯔꯛꯑꯣ ꯍꯥꯏ
ꯑꯦ ꯑꯣ ꯀꯟꯍꯥꯎꯁꯤꯒꯤ ꯍꯥꯏꯔꯣ
ꯑꯦꯔꯕꯥꯠ ꯒꯟ ꯍꯥꯎꯁ ꯅꯠꯇꯦ ꯑꯦꯔꯕꯥꯠ
ꯍꯣꯏ ꯍꯣꯏ ꯆꯞ ꯆꯥꯔꯦ ꯑꯗꯨꯗꯤ ꯄꯨꯡ ꯑꯗꯨꯗꯥ ꯃꯥꯄꯜ ꯅꯤꯄꯥꯟ ꯃꯈꯥꯏ ꯇꯥꯔꯦ ꯍꯧꯖꯤꯛ ꯄꯨꯡ ꯃꯥꯄꯟ ꯃꯈꯥꯏ ꯑꯗꯥꯏ ꯆꯠꯂꯥꯁꯨ ꯌꯥꯏꯗꯥ
ꯆꯇꯄꯥ ꯌꯥꯔꯣꯏ
ꯆꯠꯂꯒꯗ ꯍꯜꯂ ꯄ ꯅꯛ ꯍꯜꯂꯛ ꯂꯣꯏꯔꯦ
ꯅꯪ ꯗꯤꯌꯇꯤ ꯄꯨꯡ ꯀꯌꯥꯗꯃꯨꯛ ꯂꯩꯕ꯭ꯔꯥ
ꯅ ꯅꯣꯏ ꯁꯥꯏꯒꯤꯗꯤ ꯀꯣꯜ ꯇꯧꯗꯕ꯭ꯔꯣ
ꯉꯔꯥꯡ ꯕ꯭ꯂꯣꯛ ꯊꯝꯕꯗꯣ ꯑꯃꯨꯛ ꯍꯥꯡꯗ꯭ꯔꯤꯌꯦ ꯑꯩ ꯉꯔꯥꯡ ꯔꯦꯠ ꯀꯥꯔꯗ ꯆꯥꯏꯌꯦ
ꯕ꯭ꯂꯣꯛ ꯊꯝꯃꯦ
ꯉꯔꯥꯡ ꯑꯩ ꯑꯩꯉꯣꯟꯗ ꯔꯦꯗ ꯀꯥ ꯄꯤꯌꯦ
ꯏ
ꯒ꯭ꯔꯨꯨꯞꯗ ꯃꯦꯁꯦꯁ ꯊꯥꯒꯠꯄꯒꯤ ꯀꯥꯠ ꯆꯕꯋꯥꯅꯤꯗ
ꯍꯥꯡꯗꯔꯤꯕꯨ
ꯍꯥꯡꯗꯔꯤ ꯆꯥꯠ ꯆꯥꯠꯅꯤꯗ
ꯑꯗꯨꯅꯦ ꯑꯗꯨꯅꯅꯦ ꯏꯝꯄꯔꯨꯞꯃꯦꯟ
ꯐ ꯅꯣꯛ ꯅꯤꯡꯕꯁꯤꯗꯤꯀꯣ
ꯑꯩꯈꯣꯏ ꯀꯣꯂꯝꯅꯤ ꯌꯥꯝ ꯍꯧꯔꯤꯍꯦ
ꯍꯥꯥ
ꯀꯣꯂꯝꯅꯤ ꯈꯪꯕ꯭ꯔꯣ
ꯈꯪꯗꯦꯗ ꯈꯪꯗꯦ
ꯀꯣꯂꯝꯅꯤ ꯌꯝ
ꯈꯨꯜꯂꯝꯅꯤꯌꯥ ꯍꯥꯏꯖ ꯀꯩꯅꯣ
ꯀꯣꯂꯝꯅꯤ ꯍꯧꯔꯦ ꯍꯦꯛꯄ ꯌꯥꯔꯦ
ꯏ ꯈꯪꯗ꯭ꯔꯦꯗ ꯃꯩꯇꯩꯂꯣꯟꯁꯦ ꯉꯥꯡꯕꯁꯦ ꯍꯩꯇꯕꯅꯤꯅ ꯑꯁ ꯃꯩꯇꯩꯩ ꯃꯩꯇꯩꯅ
ꯅꯒꯤꯁꯨ ꯀꯩꯒꯤ ꯑꯣꯖ ꯇꯥꯗ ꯁꯤꯅꯦ ꯅꯪꯒꯤ ꯀꯩꯅꯣ ꯃꯥꯎꯠ ꯄꯤꯁꯇꯣ ꯁꯦꯡ ꯀ ꯀꯩꯒꯤ ꯑꯣꯏꯖꯅꯣ
ꯑꯁ ꯃꯩꯇꯩ ꯅꯨꯄꯤ ꯑꯃ ꯀꯣꯏꯗ꯭ꯔꯗꯤ ꯌꯥꯔꯔꯣꯏ ꯅꯠꯇ꯭ꯔꯗꯤ ꯃꯩꯇꯩꯂꯣꯟ ꯉꯥꯡꯕ ꯈꯪꯉꯔꯣꯏ ꯑꯩ
ꯑꯇꯩ ꯅꯨꯄꯤ
ꯌꯥꯔ
ꯀꯣꯏꯁꯤꯜꯂꯨ ꯃꯩꯇꯩ ꯅꯨ
ꯈꯔ ꯇꯝꯈ꯭ꯔꯗꯤ ꯌꯥꯔꯔꯣꯏ
ꯅꯝꯕꯔ ꯅꯝꯕꯔꯗꯣ ꯑꯗꯨꯝ ꯌꯦꯡꯉꯣ ꯀꯩꯅꯣ
ꯀꯣꯏꯌꯨ ꯀꯣꯏꯌꯨ ꯀꯣꯏꯌꯨ ꯅꯨꯄꯤꯗꯤ
ꯑꯗꯨꯒ ꯂꯧꯒꯗꯕꯗꯤ ꯑꯃꯈꯛ ꯊꯝꯒꯗꯕꯅꯤ ꯀꯣꯏꯗꯤ ꯄꯪꯀꯣꯏ
ꯑꯦꯗꯚꯥꯏꯁꯇꯤ ꯐꯖꯅ ꯄꯤꯔꯦ ꯍꯥꯏ
ꯍꯩꯁꯤꯡꯅ ꯀꯣꯏ ꯇꯥꯕꯅꯦ
ꯑꯦꯗꯚꯥꯏꯁꯁꯦ ꯐꯖꯅ ꯄꯤꯔꯛꯑꯦ
ꯑꯗꯨꯝ ꯆꯥ ꯇꯥꯕ
ꯃꯥꯅꯤ ꯃꯥꯅꯤ ꯃꯥꯅꯤ ꯃꯥꯅꯤ
ꯍꯥꯏ ꯁꯤꯅ ꯃꯤ ꯕꯣ ꯕꯣꯁ ꯁꯥꯟꯅꯕꯁꯨ ꯍꯩ ꯍꯩꯁꯤꯡꯅ ꯐꯣꯜ ꯀꯩꯀꯥ ꯂꯧꯋꯤꯗꯣ
ꯑꯁ ꯃꯥꯅꯦꯅꯦ ꯃꯥꯅꯤꯅꯦ ꯍꯣꯏꯅꯦ ꯋꯥꯛꯀꯤꯡ ꯆꯠꯁꯤꯔꯣ
ꯑꯗꯨꯅꯕ ꯐꯖꯅ ꯍꯩꯁꯤꯡꯅ ꯀꯣꯏꯒꯗꯕꯅꯤ
ꯍꯣꯔꯦꯟ ꯋꯥꯛꯀꯤꯡ ꯊꯣꯛꯁꯤꯔꯣ
ꯑꯄ ꯑꯄꯧ ꯑꯄꯧ ꯍꯣꯏꯗꯤ ꯉꯁꯤ ꯆꯪꯅꯤ ꯍꯥꯏꯕ꯭ꯔꯣ ꯑꯥꯗ
ꯉꯁꯤ ꯆꯪꯃꯥꯏ ꯉꯁꯤ ꯆꯪꯒꯗꯕ ꯃꯥꯟꯗꯦꯗ ꯃꯟꯗꯦ ꯗꯦ ꯑꯣꯏꯅ ꯆꯪꯗꯧ ꯃꯥꯂꯦ ꯁꯟꯗꯦꯗ꯭ꯔ ꯇꯥꯏꯌꯦ
ꯉꯁꯤ ꯆꯪꯅꯤ ꯍꯥꯏꯕ꯭ꯔꯥ ꯑꯄꯧꯗꯣ
ꯉꯁꯤ ꯆꯪꯒꯗꯧ ꯃꯥꯟꯗꯦ ꯃꯥ ꯃꯣꯏ ꯀꯩꯅꯣꯗꯁꯨ ꯑꯃꯨꯛ ꯆꯠꯈꯤꯕꯅꯦ ꯀꯣꯟꯊꯧꯖꯝꯗ
ꯑ ꯃꯁꯥ ꯈꯤꯕ꯭ꯔꯥ
ꯑꯌꯨꯛ ꯑꯩꯅ ꯇꯨꯝꯕ ꯇꯨꯝꯕ ꯃꯇꯝꯗ ꯃꯥ ꯂꯥꯛꯑꯦ ꯆꯠꯁꯦꯅ ꯑꯁ ꯀꯥꯏ
ꯆꯠꯁꯦ ꯍꯥꯏꯕ꯭ꯔ ꯎꯝ ꯅꯪ ꯕꯖꯥꯔꯗ ꯀꯩꯅꯣ ꯑꯦꯔꯕꯒ ꯈꯠꯇꯔꯣ ꯂꯧꯗꯣꯏꯖꯦ
ꯑꯥꯏ ꯒꯥꯏꯁꯤꯟꯗꯣꯟꯒꯤꯅꯤꯅꯦ ꯑꯩꯏ ꯅꯠꯇꯦ ꯒꯥꯏꯁꯤꯟꯗꯣꯟꯒꯤ
ꯑꯗꯨꯗꯤ ꯊꯪꯒꯥꯜ ꯕꯖꯥꯔꯗꯩ ꯂꯧꯗꯣꯏ ꯅꯠꯇ꯭ꯔꯣ
ꯈꯪꯗꯦ ꯀ ꯀ ꯁꯔꯣꯛ ꯃꯇꯥꯏꯗ ꯌꯥꯝ ꯃꯌꯥꯝ ꯌꯣꯟꯕꯅꯦ ꯑꯩꯁꯨ ꯈꯪꯗꯦ ꯆꯥꯝꯉꯥ ꯈꯛ ꯇ ꯄꯤꯕ ꯆꯥꯝꯉꯥꯒꯨꯝꯕ ꯆꯥꯝꯃꯔꯤꯒꯨꯝꯕ ꯄꯤꯕ ꯂꯧꯔꯛꯑꯣ ꯍꯥꯏꯕ
ꯑꯩꯁꯨ ꯑꯝꯗ ꯆꯠꯂꯒ ꯍꯪꯒꯦ ꯇꯧꯕ
ꯌꯦꯡꯔ
ꯍꯩꯁꯨ ꯆꯠꯂꯒ ꯑꯝꯗ ꯍꯪꯗꯣꯛ
ꯕꯦꯔꯥꯅꯦꯅꯍꯦ
ꯀꯩꯅꯣꯅꯦ
ꯎꯝ ꯇꯧꯏꯁꯤꯕꯣ
ꯑꯁ ꯊꯤ ꯐꯥꯏꯅꯤꯡꯉꯕ꯭ꯔꯥ ꯀꯩꯅꯣꯝ
ꯅꯩ ꯅꯪ ꯀꯔꯤ ꯂꯧꯗꯣꯏꯅꯣ
ꯄꯗ ꯉꯥꯏꯔꯤꯌꯦ
ꯉꯔꯥꯡ ꯅꯪꯒꯤ ꯗ꯭ꯔꯥꯏꯚꯤꯡ ꯂꯥꯏꯁꯦꯟꯁꯇꯨ ꯃꯥ ꯂꯥꯛꯇꯕꯩꯅꯤꯅꯦ ꯃꯥ ꯁꯅꯥꯕ ꯂꯥꯛꯇꯦꯕ ꯉꯥꯔꯥꯡ
ꯑꯣ ꯂꯥꯛꯇꯕ꯭ꯔꯥ
ꯅꯣꯡ ꯆꯨꯕꯒꯤꯔꯥ ꯈꯪꯗꯦ ꯂꯥꯛꯇꯦ ꯑꯍꯥ ꯑꯃꯨꯛ ꯊꯦꯡꯅꯩꯌꯦꯕꯀꯣ ꯄꯔꯥꯛ ꯀꯤꯡꯗ ꯑꯩ ꯉꯔꯥꯡ ꯅꯨꯡꯗꯥꯡ ꯀꯩꯅꯣ ꯄꯨꯡ ꯇꯔꯦꯠ
ꯑ ꯍꯣꯔꯦꯟ ꯆꯠꯂꯒꯗ ꯑꯃꯇꯥ ꯂꯧ ꯂꯧꯔꯨ ꯌꯥꯏ
ꯎꯝ ꯄꯨꯡ ꯇꯔꯦꯠ ꯑꯗꯨꯋꯥꯏꯗ ꯆꯜꯂꯦꯕ ꯑꯗꯨ
ꯇꯜꯂꯒ ꯂꯧꯔꯨ ꯑꯩ ꯌꯥꯏꯗ
ꯍꯣꯔꯦꯟ ꯆꯪꯉꯒ ꯂꯧꯕ ꯌꯥꯏ
ꯍꯥ ꯍꯥ ꯅꯣꯡꯃꯨꯛ ꯆꯨꯒꯗꯣꯏꯔꯥ ꯈꯪꯗꯦ ꯇꯧꯔꯤꯖꯦ
ꯀꯔꯤ ꯃꯊꯦꯜ ꯆꯥꯔꯒꯦ ꯆꯥꯗ꯭ꯔꯤꯕꯣ
ꯆꯥꯗ꯭ꯔꯤ ꯍꯧꯒꯠꯄꯗ ꯉꯥꯏꯔꯤ ꯊꯤ ꯄꯥꯎ ꯄꯥꯏꯗ꯭ꯔꯤ ꯆꯤꯟ ꯁꯦꯡꯗ꯭ꯔꯤ ꯆꯤꯟ ꯁꯦꯡꯉꯨꯔꯒ ꯑꯩꯈꯣꯏꯗꯤ ꯆꯥꯛ ꯆꯥꯔꯨꯨꯔꯅꯤ ꯀꯩ ꯏꯟꯖꯥꯡ ꯊꯣꯡꯏꯅꯣ ꯈꯪꯗꯦ
ꯑꯗꯤ ꯑꯃ ꯊꯣꯡ
ꯍꯦ ꯏꯪꯆꯟꯅꯨꯄꯤ ꯑꯃꯗꯣ ꯀꯌꯥꯝ ꯀꯨꯏꯅ ꯂꯥꯏ ꯂꯩꯔꯒ ꯂꯥꯛꯀꯦ ꯍꯥꯏꯅꯣ ꯑꯥꯗ ꯂꯩ ꯍꯥꯏꯕ꯭ꯔꯣ ꯈꯨꯃꯟ ꯂꯝꯄꯥꯛꯇ ꯂꯩ ꯍꯥꯏꯕ꯭ꯔꯣ ꯅꯝꯖꯂꯣꯡꯗꯔꯣ
ꯏꯆꯟꯅꯨꯄꯤ ꯂꯥꯛꯑꯀꯥꯟꯗ ꯌꯨꯝ ꯈꯨꯟ ꯏꯟꯅꯨꯄꯤ ꯂꯥꯛꯑꯀꯥꯟꯗ ꯃꯣꯏ ꯃꯥꯁꯨ ꯂꯥꯛꯀꯗꯧꯕ ꯃꯥꯜꯂꯦ
ꯏꯆꯝ ꯅꯨꯄꯤ ꯂꯒꯗ ꯑꯃꯨꯛ ꯂꯥꯛ ꯀ
ꯃꯥ ꯃꯊꯟꯇ ꯂꯩꯕ ꯅꯨꯡꯉꯥꯏꯇꯕꯩ ꯑꯣꯏꯔꯝꯅꯤ ꯏꯆꯟ ꯅꯨꯄꯤ ꯂꯥꯛꯑꯀꯥꯟꯗ ꯑꯃꯨꯛ ꯂꯥꯛꯀꯗꯧꯕ ꯃꯥꯜꯂꯦ
ꯑꯣ ꯑꯗꯤ ꯃꯇꯝ ꯈꯔꯗꯤ ꯅꯊꯟꯗ ꯂꯩ ꯇꯥꯔꯦ
ꯂꯩꯕ ꯇꯥꯔꯦ ꯑꯃ ꯄꯨꯁꯤꯜꯂꯁꯤꯔꯥ ꯈꯪꯗꯦ ꯆꯥꯛ ꯊꯣꯡꯅꯕ ꯆꯥꯡ ꯌꯦꯟꯁꯥꯡ ꯊꯣꯡꯅꯕ
ꯅꯣꯏ ꯁꯥꯏꯗꯣ ꯀꯧ ꯀꯧꯁꯦ
ꯑꯃ ꯊꯝꯗ꯭ꯔꯗꯤ ꯌꯥꯔꯣꯏ ꯑꯁ ꯀꯥꯏꯗꯒꯤ
ꯎꯝ
ꯉꯔꯥꯡꯁꯨ ꯑꯩ ꯆꯥꯛ ꯆꯥꯛ ꯊꯣꯡꯗ꯭ꯔꯕꯅꯦ ꯆꯥꯁꯨ ꯆꯥꯅꯤꯡꯗꯕ ꯆꯥꯁꯨ ꯆꯥꯅꯤꯡꯗꯕ
ꯑꯣ
ꯕꯣꯜ ꯁꯥꯟꯅꯕ ꯆꯠꯂꯒ ꯊꯣꯛꯑꯒ ꯊꯦꯡꯅ ꯍꯜꯂꯛꯑꯦ ꯊꯦꯡꯅ ꯂꯥꯛꯑꯒ ꯏꯔꯣꯏꯁꯦꯝꯕꯗ ꯑꯃꯨꯛ ꯆꯜꯂꯦ ꯍꯤꯗꯥꯛ ꯂꯧꯕ ꯑꯃꯨꯛ ꯂꯥꯛꯑꯒ
ꯎꯝ
ꯄꯥꯔꯀꯤꯡꯗ ꯑꯃꯨꯛ ꯊꯤꯜꯂꯦ ꯑꯁ ꯑꯗꯨꯒꯤ ꯇꯜꯂꯕ ꯊꯣꯡꯕ
ꯄꯥꯔꯀꯤꯡ ꯍꯥꯏꯗꯤ ꯀꯅꯥ ꯀꯅꯥꯗ ꯊꯤꯡꯈꯔꯒꯦ
ꯒꯥꯏꯗꯤꯝ ꯒꯥꯏꯗꯤꯝ ꯂꯥꯛꯑꯦꯕꯀꯣ
ꯑꯣ ꯒꯥꯥꯏꯗꯤꯝꯗ ꯊꯤꯟꯒꯔꯦ
ꯊꯤꯅꯕ ꯄꯥꯔꯠ ꯐꯥꯏꯕꯀꯤ ꯍꯤꯗꯥꯛꯇꯣ
ꯎꯝ
ꯑꯩꯁꯦ ꯅꯨꯡꯇꯤꯒꯤ ꯆꯥꯡ ꯑꯗꯨꯝ ꯂꯥꯛꯄ ꯃꯥꯜꯂꯦꯀꯣ ꯍꯌꯦꯡꯁꯨ ꯑꯩꯈꯣꯏ ꯏꯕꯥꯏ ꯁꯨ ꯑꯃꯨꯛ ꯂꯥꯛꯀꯅꯤ ꯍꯥꯏꯕ꯭ꯔ ꯀꯩꯅꯣꯝ ꯍꯥꯏꯅꯦ ꯍꯌꯦꯡꯁꯨ ꯂꯥꯛꯇꯧ ꯃꯥꯜꯂꯦ
ꯂꯩꯛꯀ ꯗꯧꯕ ꯖꯥꯠꯂ
ꯍꯥꯥ
ꯖꯥꯜꯂ ꯂꯥꯛꯑꯒ
ꯀꯩꯑꯕ
ꯍꯌꯦꯡ ꯂꯥꯛꯑꯒ ꯂꯦꯛꯀꯗꯧꯕ ꯖꯥꯠꯂ꯫
ꯍꯌꯦꯡ ꯂꯥꯛꯑꯗꯤ ꯑꯗꯨꯝ ꯂꯦꯛꯄꯅꯦ ꯂꯥꯛꯄ ꯅꯨꯃꯤꯠꯇꯣ ꯍꯟꯗꯕꯅꯦ꯫ ꯍꯥꯏꯗꯤ ꯏꯁꯀ꯭ꯔꯣꯠꯇꯣ ꯐꯔꯛ ꯇꯥꯕꯅꯦꯕ ꯂꯥꯛꯑꯒ ꯂꯦꯛꯑꯒ ꯑꯌꯨꯛ ꯑꯌꯨꯛ ꯉꯟꯇꯥ ꯑꯌꯨꯛ ꯉꯟꯇꯥꯗ ꯏꯁꯀ꯭ꯔꯣꯠ ꯀꯤꯗꯣ ꯑꯗꯨꯝ ꯆꯠꯄꯅꯦꯕ꯫ ꯎꯝ ꯈꯪꯗ꯭ꯔꯦ ꯏꯔꯥꯡꯁ
ꯅꯥꯏꯠ ꯗ꯭ꯌꯨꯇꯤ ꯇꯧꯕ꯭ꯔꯣ ꯉꯔꯥꯡꯗ
ꯅꯥꯏ ꯗꯌ꯭ꯨꯇꯤ ꯇꯧꯗꯦꯗ ꯄꯨꯡ ꯇꯔꯥꯗ ꯂꯣꯏꯔꯦ ꯄꯨꯡ ꯇꯔꯥ ꯂꯣꯏꯔꯒ ꯇꯨꯝ ꯇꯨꯝꯃꯦ ꯑꯗꯨꯒ ꯍꯧꯖꯤꯛꯇꯤ ꯍꯧꯒꯠꯄꯅꯦ ꯍꯥ
ꯑꯗꯨꯗꯤ ꯅꯨꯡꯉꯥꯏꯔꯝꯒꯅꯤ ꯈꯔ ꯄꯨꯡ ꯇꯔꯥ ꯂꯣꯏꯔꯒ ꯇꯨꯝꯕꯗꯤ꯫ ꯕꯣꯜ ꯌꯦꯡꯗꯕ꯭ꯔꯣ ꯕꯣꯜ ꯌꯦꯡꯗꯕ꯭ꯔꯣ
ꯕꯣꯜ ꯌꯦꯡꯗ꯭ꯔꯦꯗ ꯅꯨꯡꯗꯥꯡꯒꯤ ꯄꯣꯊꯥꯕ ꯇꯥꯏꯃꯤꯡꯗ ꯑꯃꯨꯛ ꯌꯦꯡ ꯂꯩ
ꯃꯥꯟꯅꯦ ꯃꯥꯟꯅꯦ ꯑꯩ ꯐꯥꯎ ꯌꯦꯡꯗꯦꯗ
ꯍꯣ ꯋꯥꯏ ꯋꯥꯏꯑꯦꯕ
ꯎꯝ ꯊꯦꯡꯕꯗꯨ ꯑꯩ ꯐꯥꯎ ꯌꯦꯡꯕ ꯉꯝꯗꯦꯗ꯫
ꯅꯪ ꯅꯪꯗꯤ ꯌꯦꯡꯕ꯭ꯔꯣ
ꯌꯦꯡꯗꯦ ꯀꯥꯏꯗꯩ ꯚꯥꯔꯣ ꯃꯈꯥꯏ ꯑ ꯑ ꯑꯃ ꯃꯈꯥꯏꯒ ꯑꯣꯏꯔꯗꯤ ꯀꯗꯥꯥꯏ ꯌꯦꯡꯕ ꯉꯝꯗꯣꯏꯅꯣꯗ꯫
ꯑꯗꯨꯅꯦ ꯄꯨꯡ ꯇꯔꯥ ꯃꯈꯥꯏꯗ ꯂꯩꯒꯗ꯭ꯔꯥ ꯍꯥꯏꯔꯒ ꯄꯨꯡ ꯑꯃ ꯃꯈꯥꯏꯗ ꯑꯣꯏꯂꯩꯔꯝꯃꯦ꯫ ꯄꯨꯡ ꯇꯔꯥ ꯃꯈꯥꯏꯗ ꯑꯣꯏꯔꯒꯗꯤ ꯐꯥꯁ ꯍꯥꯐ ꯐꯥꯎ ꯇꯪ ꯑꯣꯏꯁꯨ
ꯌꯦꯡ ꯌꯥꯕ ꯍꯣꯔꯦꯟ ꯅꯨꯡꯗꯥꯡꯒꯤꯁꯦ ꯈꯔ ꯐꯖꯒꯗꯧ ꯃꯥꯜꯂꯦ꯫
ꯍꯣꯔꯦꯟ ꯄꯨꯡꯒꯤ ꯀꯌꯥ ꯂꯥꯏ ꯂꯩꯖꯅꯣ꯫
ꯍꯣꯔꯦꯟ ꯅꯨꯡꯗꯥꯡ ꯐ꯭ꯔꯥꯟꯁꯒꯤ ꯌꯦꯡꯕ ꯇꯥꯔꯦ ꯑꯩꯁꯨ
ꯄꯨꯡ ꯀꯌꯥ ꯂꯩꯒꯦ ꯈꯪꯕ꯭ꯔꯣ
ꯄꯨꯡ ꯑꯃ ꯃꯈꯥꯏ ꯕꯥꯔꯣ ꯃꯈꯥꯏꯗ ꯑꯣꯏꯕ ꯃꯥꯜꯂꯦ꯫
ꯑꯁ ꯄꯨꯡ ꯑꯉꯟꯕꯗ ꯑꯝꯇ ꯂꯩꯇ꯭ꯔꯦꯅꯦ ꯑꯗꯨꯗꯤ꯫
ꯑꯃꯇ ꯂꯩꯇ꯭ꯔꯦ ꯃꯥꯜꯂꯦ ꯍꯟꯗꯛ ꯍꯧꯖꯤꯛꯀꯥꯟꯁꯦ꯫
ꯑꯉꯟꯕꯗ ꯂꯩꯗꯤ ꯌꯦꯡ ꯌꯥꯕ ꯄꯨꯡ ꯑꯃ ꯃꯈꯥꯏ ꯑꯣꯏꯔꯒꯗꯤ ꯍꯣꯔꯦꯟ ꯌꯦꯡꯕ ꯌꯥꯅꯤ꯫
ꯑꯃ ꯃꯈꯥꯏꯒꯨꯝꯕ ꯕꯥꯔꯣ ꯃꯈꯥꯏꯒꯨꯝꯕ ꯍꯣꯔꯦꯟ ꯈꯔ
ꯗꯨꯏꯇꯤ ꯊꯣꯛꯇꯣꯏꯅꯤ ꯑꯃ ꯃꯈꯥꯏ ꯄꯨꯡ ꯑꯅꯤꯗ
ꯎꯝ ꯍꯌꯦꯡ ꯉꯁꯤ ꯁꯠ
ꯖꯔꯃꯅꯤꯒꯤ ꯄ꯭ꯂꯦꯗꯤ ꯐꯖꯔꯝꯒꯅꯤꯅꯦ ꯄꯨꯡ ꯑꯃ ꯃꯈꯥꯏꯒꯤꯗꯣ